ꯍꯜꯂꯣ ꯇꯥꯔꯦ
ꯀꯩꯗꯧꯔꯝꯃꯤꯅꯣ ꯑꯍꯤꯡꯗ ꯐꯣꯟ ꯇꯧꯔꯛꯏꯁꯤꯕꯣ?
ꯑꯩꯅ ꯅꯪꯗꯣ ꯃꯤꯁ ꯇꯧꯔꯛꯄꯩꯅꯦ꯫
ꯑꯁ ꯑꯍꯤꯡꯁꯤꯗꯤ ꯅꯪꯁꯨ ꯃꯤꯁ ꯇꯧꯔꯛꯏꯕ ꯅꯪ ꯁꯥꯏꯗ ꯇꯧ ꯌꯥꯗ꯭ꯔꯣ ꯑꯩꯉꯣꯟꯗ ꯇꯧꯔꯛꯏꯁꯤꯕꯨ ꯀꯩꯒꯤꯅꯣ
ꯃꯤꯁ ꯇꯧꯕ ꯍꯥꯏꯁꯤꯗꯤ ꯑꯍꯤꯡ ꯊꯦꯡꯉ ꯊꯦꯡꯉ ꯀꯥꯟꯗꯅ ꯍꯦꯟꯅ ꯇꯧꯔꯛꯀꯗꯕꯅꯦ꯫
ꯑꯁ ꯑꯗꯣ ꯑꯍꯤꯡꯁꯦ ꯅꯪ ꯇꯨꯝꯕꯗꯣ ꯌꯥꯗ꯭ꯔꯕ꯭ꯔꯣ ꯅꯤꯡꯁꯤꯡꯉꯒꯗꯤ ꯂꯩꯔꯕ꯭ꯔꯣ?
ꯑꯩꯁꯦ ꯑꯍꯤꯡ ꯇꯨꯝꯕ ꯌꯥꯗꯕ ꯅꯠꯇꯦꯌꯦ ꯃꯣꯏꯒꯤ ꯕꯣꯜ ꯂꯩꯕ ꯍꯩ ꯍꯥꯏꯑꯦ ꯑꯗꯨꯗꯨꯅ ꯃꯣꯏꯁꯦ ꯀꯩꯅꯣ ꯇꯧꯅꯔꯤꯕ ꯃꯤ ꯃꯈꯩꯁꯦ ꯏꯁꯇ꯭ꯔꯦꯁ ꯂꯩꯅꯕꯒꯤ ꯇꯨꯝꯕ ꯌꯥꯅꯗ꯭ꯔꯦꯕ꯫ ꯑꯗꯨꯗꯨꯒꯤꯅꯦ ꯑꯗꯣ ꯑꯩꯈꯣꯏꯗꯤ ꯀꯩꯅꯣꯗ ꯍꯣꯁꯇꯦꯜꯗ ꯂꯩꯕꯅꯤꯅꯅꯦ ꯊꯦꯡꯗꯕ ꯃꯥꯜꯂꯦ ꯄꯨꯡ ꯕꯥꯔꯣ ꯍꯦꯜꯂꯒꯁꯨ
ꯎꯝ ꯑꯗꯣ ꯅꯪ ꯍꯌꯦꯡꯒꯤ ꯂꯥꯏꯔꯤꯛ ꯀꯌꯥꯝ ꯄꯥꯔꯒꯦ ꯑꯗꯨꯗꯤ
ꯑꯩ ꯐꯨꯜ ꯄꯥꯔꯦ ꯑꯩ ꯔꯤꯚꯥꯏꯁ ꯑꯅꯤꯔꯛ ꯑꯍꯨꯝꯂꯛ ꯆꯠꯂꯦ꯫ ꯑꯩ ꯐꯨꯜ ꯐꯪꯉꯥꯅꯤ꯫
ꯅꯩꯔꯦ ꯅꯪ ꯐꯨꯜ ꯃꯥꯛ ꯇꯧꯗꯣꯔꯦ ꯍꯌꯦꯡ ꯅꯩꯗꯣꯔꯦ ꯅꯪ ꯅꯝ ꯊꯨꯕꯤꯅꯕ ꯀꯅꯥꯝ ꯂꯩꯔꯔꯣꯏ ꯑꯗꯨꯗꯤ ꯍꯌꯦꯡ꯫
ꯑꯗꯣ ꯑꯩ ꯑꯩꯅ ꯉꯁꯤ ꯄꯥꯈꯤꯕꯈꯩꯗꯣ ꯍꯌꯦꯡ ꯂꯣꯏꯅ ꯀꯥꯎꯗꯕ ꯑꯣꯏꯖꯒꯦ꯫
ꯑꯣꯏꯖꯔꯣ ꯑꯣꯏꯖꯔꯣ ꯂꯣꯏꯅ꯫ ꯂꯣꯏꯅ ꯏꯊꯣꯛꯄ ꯉꯝꯕ ꯑꯣꯏꯔꯣ ꯑꯃꯠꯇ ꯆꯤꯊꯗꯕꯤꯗ ꯐꯨꯜ ꯃꯥꯔꯛ ꯇꯧꯖꯔꯣ
ꯆꯦꯟꯖ ꯇꯧꯕ ꯑꯣꯏꯖꯔꯒꯦ ꯅꯪꯁꯨ ꯇꯧꯕꯤꯒꯅꯤ ꯏꯕꯥꯅꯤꯃꯛ ꯇꯧꯕꯤꯒꯅꯤ ꯑꯗꯨꯒ ꯍꯔꯥꯎ ꯍꯔꯥꯎ ꯍꯂ ꯐꯅꯤ꯫
ꯍꯣꯏ ꯑꯩꯁꯨ ꯇꯧꯖꯒꯦ ꯑꯗꯨꯒ ꯑꯍꯥꯎꯕ ꯃꯆꯥ ꯊꯣꯛꯀꯅꯤ ꯍꯜꯂꯛ
ꯑꯣꯏꯔꯨ ꯎ ꯆꯥꯊꯣꯛꯁꯤ ꯑꯍꯥꯎꯕ ꯑꯃ ꯆꯥꯊꯣꯛꯁꯤ꯫ ꯑꯗꯣ ꯅꯪꯗꯤ ꯉꯁꯤ ꯀꯩ ꯏꯟꯁꯥꯡ ꯆꯥꯔꯦ꯫
ꯉꯁꯤꯗꯣ ꯑꯩꯈꯣꯏꯗꯣ ꯆꯥꯛꯇꯣ ꯊꯣꯡꯗ꯭ꯔꯦꯕ ꯂꯥꯏꯔꯤꯛ ꯄꯥꯅꯕꯒꯤ꯫ ꯑꯗꯨꯅ ꯑꯆꯥꯄꯣꯠ ꯑꯣꯏꯅ ꯆꯥꯔꯒ ꯇꯣꯛꯑꯦ ꯅꯪꯗꯤ
ꯑꯣ ꯑꯩꯈꯣꯏꯁꯨ ꯉꯁꯤꯗꯣ ꯏꯟꯖꯥꯡꯗꯤ ꯊꯣꯡꯗꯦ ꯑꯗꯨꯗ ꯆꯝꯐꯨꯠ ꯑꯣꯏꯅ ꯐꯨꯠꯂꯦ꯫ ꯆꯝꯐꯨ ꯊꯣꯡꯕ ꯀꯩꯕ ꯁꯦꯠꯇꯣꯛ ꯐꯨꯠꯂꯒ ꯆꯥꯔꯦ ꯑꯗꯨ ꯅꯣꯏꯒꯤ ꯀꯩꯀꯩ ꯑꯆꯥꯄꯣꯠ ꯆꯥꯕꯅꯣ?
ꯑꯩꯈꯣꯏꯒꯤꯗꯤꯅꯦ ꯕꯤꯔꯌꯥꯅꯤꯅꯦ ꯐ꯭ꯔꯥꯏ ꯔꯥꯏꯁꯅꯦ ꯃꯣꯃꯣꯅꯦ ꯉꯁꯥꯏꯒꯤ ꯏꯟꯁꯥꯡ ꯑꯔꯦꯝꯕꯅꯦ ꯇꯧꯔꯒ ꯆꯥꯈ꯭ꯔꯦ ꯃꯌꯥꯝ ꯂꯦꯝꯁꯨ ꯂꯦꯝꯃꯦ ꯆꯥꯉꯝꯗ꯭ꯔꯦ
ꯍꯣꯏꯅꯦ ꯑꯗꯨꯗꯣꯗꯤ ꯅꯪ ꯊꯥꯎ ꯉꯥꯛꯇꯁꯨ ꯑꯣꯏꯕꯒ ꯄꯨꯛ ꯅꯨꯡꯉꯥꯏꯇꯕꯤ ꯇꯧꯒꯅꯤ ꯑꯗꯨꯅ ꯏꯁꯤꯡ ꯈꯔ ꯌꯥꯝ ꯍꯥꯛꯆꯜꯂꯨꯀꯣ
ꯍꯣꯏ ꯏꯁꯤꯡ ꯌꯥꯝ ꯊꯛꯑꯦ ꯉꯁꯥꯏꯗꯒꯤ ꯅꯪꯁꯨꯨ ꯅꯥꯗꯅꯕ ꯐꯖꯅ ꯀꯩ ꯀꯩ ꯌꯦꯡꯉ ꯌꯦꯡꯉꯒ ꯆꯥꯎ ꯑꯦꯛꯖꯥꯝꯅꯤꯅ
ꯍꯣꯏ ꯌꯦꯡꯒꯦ ꯑꯗꯣ ꯍꯧꯖꯤꯛꯁꯦ ꯇꯤꯟ ꯀꯥꯡ ꯌꯥꯝ ꯂꯩꯕꯩꯔꯥ ꯀꯩꯅꯣ ꯈꯪꯗꯦ ꯑꯩꯁꯦ ꯃꯇꯤꯟꯅ ꯆꯤꯛꯄꯒꯤ ꯃꯑꯣꯡ ꯑꯃ ꯉꯥꯡꯁꯛ ꯉꯥꯡꯁꯛ ꯉꯥꯡꯁꯤꯜꯂꯒ ꯌꯥꯝ ꯂꯩ ꯅꯪ ꯂꯩꯇ꯭ꯔꯣ
ꯑꯩꯗꯤ ꯂꯩꯇꯕ ꯃꯥꯜꯂꯦ ꯑꯗꯨ ꯌꯨꯝꯗ ꯂꯩꯔꯤꯀꯥꯟꯗꯗꯤ ꯑꯗꯨ ꯇꯤꯟꯅ ꯆꯤꯛꯄꯩꯅꯦ ꯍꯥꯏꯌꯦ ꯑꯩꯗꯣ ꯍꯀꯠꯆꯕꯤ ꯄꯣꯝꯃꯒ ꯉꯥꯛꯆꯥꯡꯁ ꯉꯥꯡꯉꯒ ꯂꯩꯔꯝꯃꯦ ꯑꯩꯗꯣ ꯁꯤꯗ ꯂꯩꯕꯗꯗꯤ ꯐꯈ꯭ꯔꯦ ꯑꯃꯨꯛ
ꯑꯁ ꯑꯩꯗꯤ ꯌꯨꯝꯗ ꯂꯩꯔꯤꯀꯥꯟꯗꯗꯤ ꯇꯧꯗꯦꯕꯀꯣ ꯁꯤꯗ ꯂꯩꯔꯤꯀꯥꯟꯗꯁꯨ ꯇꯧꯋꯦꯕ ꯅꯍꯥꯟ ꯌꯨꯝ ꯆꯠꯇ꯭ꯔꯤ ꯀꯥꯟꯁꯤꯗ ꯑꯗꯨꯒ ꯁꯤꯗꯁꯨ ꯇꯤꯟꯅ ꯆꯤꯛꯑꯦꯅ ꯇꯧꯕꯒꯤ ꯑꯩꯁꯦ ꯗꯣꯛꯇꯔ ꯆꯠꯄꯗ ꯗꯣꯛꯇꯔꯅ ꯍꯤꯗꯥꯛ ꯄꯤꯔꯛꯑꯦꯕꯣ ꯀꯣ ꯑꯗꯨ ꯇꯧꯔꯒ ꯆꯥꯔꯒ ꯐꯒꯤ ꯑꯗꯨꯒ ꯇꯤꯟꯅ ꯆꯤꯛꯄꯒꯤ ꯃꯑꯣꯡꯗ ꯑꯩꯁꯦ ꯈꯔ ꯈꯔ ꯍꯀꯠꯆꯔꯒ ꯇꯧꯋꯦ
ꯕ꯭ꯔꯣ ꯌꯥꯝꯅ
ꯌꯥꯝ ꯍꯥꯥꯡꯒꯠꯆꯕꯗꯤ ꯅꯠꯇꯦꯕꯀꯣ ꯑꯗꯨꯗꯨꯒ ꯑꯃ ꯑꯃꯨꯛ ꯍꯥꯏꯗꯤ ꯗꯨꯝꯗꯤ ꯍꯥꯥꯡꯒꯠꯆꯕ ꯑꯗꯨ ꯇꯠꯂꯒ ꯉꯥꯡꯁꯠ ꯉꯥꯡꯁꯠ ꯉꯥꯡꯁꯤꯜꯂꯒ ꯑꯃ ꯂꯩꯕꯗꯣ ꯊꯨꯞꯂꯤ ꯊꯨꯞꯂꯤ ꯑꯗꯨꯃꯥꯏꯅ ꯇꯧꯋꯤ
ꯅꯪ ꯍꯤꯗꯥꯛ ꯂꯩ ꯍꯥꯏꯗꯣ ꯍꯤꯗꯥꯛꯇꯣ ꯆꯥꯎꯑꯣ ꯑꯗꯨꯗꯤ
ꯑꯩꯒꯤꯗꯣ ꯀꯩꯅꯣꯅꯦꯕ ꯍꯤꯗꯥꯛ ꯅꯨꯃꯤꯠ ꯍꯨꯝꯅꯤ ꯆꯥꯒꯗꯕꯒꯤ ꯅꯨꯃꯤꯠ ꯍꯨꯝꯅꯤ ꯃꯣꯏꯅ ꯀꯣꯔꯁ ꯅꯨꯃꯤꯠ ꯍꯨꯝꯅꯤꯗꯨ ꯗ ꯆꯥꯎ ꯍꯥꯏꯔꯛꯄꯅꯦꯕ ꯑꯗꯨ ꯆꯥꯕ ꯂꯣꯏꯈ꯭ꯔꯦ ꯑꯗꯨꯒ ꯃꯣꯂꯣꯝꯗꯨꯗꯤ ꯄꯤꯔꯛꯑꯦ ꯕꯥ ꯑꯗꯨ ꯃꯣꯂꯣꯝꯗꯣ ꯀꯩꯅꯣ ꯇꯧꯈ꯭ꯔꯦ ꯑꯩꯁꯦ ꯀꯥꯎꯕꯗꯅ ꯌꯨꯝꯊꯛꯁꯨ
ꯎꯝ ꯑꯗꯣ ꯈꯪꯗꯦ ꯐꯖꯅ ꯆꯥꯊꯣꯛꯑꯣ ꯐꯅꯕ
ꯍꯣꯏ ꯑꯩ ꯑꯃꯨꯛ ꯀꯩꯅꯣ ꯇꯧꯕ ꯅꯠꯇ꯭ꯔꯒ ꯐꯥꯔꯃꯥꯁꯤꯗꯒꯤ ꯑꯩꯅ ꯊꯥꯏꯅ ꯑꯩꯁꯦ ꯍꯥꯏꯗꯤ ꯑꯩ ꯏꯁꯀꯤꯟꯗꯣ ꯈꯔ ꯁꯦꯟꯁꯤꯇꯤꯞ ꯑꯣꯏꯕꯒꯤꯅꯦ ꯃꯣꯏꯁꯦ ꯁꯦꯡꯅꯒꯨꯝꯕ ꯁꯤꯑꯥꯁꯨ ꯑꯗꯨꯝ ꯀꯨꯏꯅ ꯇꯧꯔ ꯂꯩꯕ ꯑꯩ ꯏꯁꯀꯤꯟꯗ ꯈꯔ ꯐꯠꯇꯦꯕ ꯑꯗꯨꯗꯨꯅ ꯑꯗꯨꯃꯥꯏꯅ ꯇꯧꯀꯥꯟꯗ ꯑꯃꯨꯛ ꯑꯃꯨꯛ ꯁꯤꯖꯤꯟꯅꯕ ꯍꯤꯗꯥꯛ ꯑꯃꯗꯤ ꯂꯩꯌꯦꯕꯀꯣ ꯃꯣꯂꯣꯝ ꯑꯗꯨꯏꯗꯣ ꯍꯟꯗꯛꯇ ꯂꯣꯏꯈ꯭ꯔꯕꯅꯦꯕ ꯑꯗꯣ ꯑꯃ ꯗꯣꯛꯇꯔ ꯗꯣꯛꯇꯔꯅ ꯑꯃꯃꯨꯛ ꯄꯤꯔꯛꯄꯗꯨꯒꯤ ꯑꯃ ꯑꯣꯏꯅ ꯁꯤꯖꯤꯟꯅꯈ꯭ꯔꯕꯅꯦꯕ ꯑꯩꯁꯦ ꯑꯗꯣ ꯍꯌꯦꯡ ꯂꯩꯔꯒꯦ ꯑꯗꯨꯒ ꯑꯣꯏꯅ ꯂꯩꯔꯒꯗ꯭ꯔꯦ
ꯍꯣꯏ ꯑꯗꯨꯃꯥꯏꯅ ꯇꯧꯔꯣ ꯑꯦꯛꯖꯥꯝꯁꯨ ꯑꯣꯏꯕꯅꯤꯅ ꯅꯪ ꯀꯔꯤꯝꯇ ꯅꯥꯕ ꯌꯦꯛꯄ ꯌꯥꯗꯦ ꯍꯧꯖꯤꯛ
ꯑꯣꯍꯣꯏ ꯑꯩ ꯅꯥꯗꯅꯕ ꯇꯧꯔꯒꯦ ꯑꯗꯣ ꯅꯪ ꯑꯦꯛꯖꯥꯝꯒꯤꯗꯤ ꯀꯌꯥꯝ ꯄꯥꯔꯕꯅꯣ ꯅꯪꯒꯤꯗꯨꯕꯣ
ꯑꯩꯗꯣ ꯑꯦꯛꯖꯥꯝꯒꯤꯗꯣ ꯃꯔꯣꯟ ꯑꯃꯗꯤ ꯌꯦꯡꯒ꯭ꯔꯦ ꯑꯗꯣ ꯍꯌꯦꯡ ꯈꯔ ꯑꯃ ꯌꯦꯡꯒꯅꯤ ꯆꯠꯂꯝꯗꯥꯏꯗ ꯑꯗꯨꯒ ꯂꯣꯏꯔꯦ ꯌꯦꯡꯉꯔꯣꯏ ꯑꯗꯨꯒ ꯑꯩ ꯊꯣꯛꯄ ꯇꯧꯔꯨꯔꯒꯦ ꯑꯗ
ꯎꯝ ꯍꯣꯏ ꯍꯣꯏ ꯍꯌꯦꯡꯗꯣ ꯉꯟꯅ ꯍꯧꯒꯠꯂꯒꯅꯦ ꯅꯪꯒꯤ ꯕ꯭ꯔꯦꯛꯐꯥꯁ ꯆꯥꯊꯣꯛꯑꯒ ꯆꯥꯛ ꯀꯩꯀꯥꯗꯣ ꯅꯥꯟꯅ ꯒ꯭ꯌꯥꯟ ꯇꯥꯅ ꯆꯥꯔꯒ ꯍꯣꯕꯤ ꯍꯣꯕꯤ ꯇꯧꯗꯕꯤꯗ ꯑꯦꯛꯖꯥꯝꯗꯣ ꯐꯖꯅ ꯆꯠꯂꯣ ꯑꯗꯨꯅꯪ ꯉꯟꯅ ꯍꯧꯒꯠꯂꯨꯀꯣ
ꯍꯣꯏ ꯍꯌꯦꯡꯗꯤ ꯑꯩꯈꯣꯏꯗꯣ ꯄꯨꯡ ꯇꯔꯥ ꯅꯪꯅꯠ ꯂꯥꯛꯑꯣ ꯍꯥꯏꯌꯦꯕ ꯑꯗꯨꯅ ꯑꯩꯗꯣ ꯌꯥꯍꯧꯁꯨ ꯈꯔ ꯊꯦꯡꯉꯦ ꯑꯗꯨꯅ ꯈ ꯉꯟꯅ ꯍꯧꯒꯠꯇ꯭ꯔꯗꯤ ꯌꯥꯔꯣꯏ ꯆꯥꯕ ꯊꯛ ꯀꯔꯤꯝ ꯅꯪꯉꯔꯣꯏ ꯑꯗꯨꯅ ꯈꯪꯉꯟ ꯍꯧꯒꯠꯂꯒꯦ ꯅꯪꯁꯨ ꯍꯧꯒꯠꯂꯣ
ꯍꯣꯏ ꯍꯧꯒꯠꯃꯤꯟꯅꯁꯦ ꯑꯍꯥꯟꯕ ꯑꯃꯅ ꯍꯧꯗꯣꯛꯅꯕꯤ ꯇꯧꯁꯦ ꯅꯠꯇ꯭ꯔꯗꯤ ꯍꯌꯦꯡꯗꯣ ꯊꯦꯡꯉꯅꯤ ꯑꯗꯣ ꯑꯩꯈꯣꯏꯗꯤ ꯑꯩꯈꯣꯏ ꯏꯃꯥꯟꯅꯕꯤ
ꯇꯥꯈꯤꯗ꯭ꯔꯦ ꯎ ꯇꯥꯔꯦ ꯇꯥꯔꯦ ꯇꯥꯔꯦ
ꯑꯗ ꯏꯃꯥꯟꯅꯕꯤꯅ ꯆꯠꯃꯤꯟꯅꯁꯦ ꯍꯥꯏꯕꯗꯣ ꯃꯥꯗꯤꯅꯦ ꯄꯨꯡ ꯃꯄꯟꯗ ꯆꯠꯁꯦ ꯍꯥꯏꯌꯦ ꯃꯥꯒꯤꯗꯤ ꯕꯦꯟꯁꯇꯨꯁꯨ ꯈꯔ ꯁꯦꯝꯅꯤꯡꯉꯦ ꯍꯥꯏꯕ ꯃꯥꯅ ꯑꯗꯨꯗꯨꯅ ꯃꯥꯄꯟꯗ ꯆꯠꯁꯤꯌꯦ ꯑꯗꯨ ꯈꯪꯗꯦ ꯌꯥꯒꯗ꯭ꯔꯥ ꯉꯟꯃꯟꯒꯗ꯭ꯔꯥ ꯑꯗꯨꯕꯨꯗꯤ ꯀ꯭ꯌꯥ ꯑꯃ ꯇꯥꯗ꯭ꯔꯦꯗ ꯌꯦꯡꯉꯒꯦ ꯌꯦꯡꯉꯒ
ꯑꯗꯨꯗꯤ ꯈꯔꯗꯤ ꯉꯟꯅ ꯆꯠ ꯇ ꯌꯥꯔꯣꯏꯌꯦ ꯄꯨꯡ ꯇꯔꯦꯠ ꯑꯗꯨꯋꯥꯏꯗꯩꯒ ꯁꯦꯟ ꯆꯠꯅꯕ ꯁꯦꯝ ꯁꯥꯗ꯭ꯔꯗꯤ ꯌꯥꯔꯣꯏ ꯑꯗꯨꯖꯤꯗꯤ
ꯎꯝ ꯑ ꯄꯨꯡ ꯅꯤꯄꯜꯗ ꯂꯣꯏꯅ ꯑꯩꯈꯣꯏꯒꯤ ꯗ꯭ꯔꯦꯁ ꯂꯣꯏꯁꯤꯟꯕ ꯂꯣꯏꯕ ꯑꯗꯨꯃꯥꯏꯅ ꯇꯧꯕ ꯅꯠꯇ꯭ꯔꯗꯤ ꯌꯥꯥꯗꯨ ꯏ ꯃꯥꯟꯗꯤ
ꯎꯝ ꯑꯣ ꯍꯌꯦꯡ ꯑꯦꯛꯖꯥꯝ ꯂꯩꯔꯒ ꯀꯔꯝ ꯀꯥꯟꯗ ꯑꯃꯨꯛ ꯂꯩꯒꯦ ꯅꯣꯏꯒꯤ
ꯑꯩꯈꯣꯏꯗꯤ ꯑꯦꯛꯖꯥꯝꯗꯣ ꯍꯌꯦꯡ ꯇꯧꯔꯅꯤ ꯑꯗꯨ ꯇꯧꯕ ꯂꯣꯏꯔꯒ ꯍꯌꯦꯡ ꯃꯊꯪ ꯃꯊꯪ ꯎ ꯗꯦꯠ ꯅꯥꯏꯟꯗ ꯑꯃꯨꯛꯀ ꯂꯩꯌꯦ ꯅꯣꯏꯗꯤ ꯃꯊꯪ ꯂꯩꯔꯤꯕꯣ
ꯑꯩꯈꯣꯏꯗꯤ ꯍꯌꯦꯡ ꯍꯟꯗꯛ ꯊꯥꯒꯤꯗꯤ ꯍꯌꯦꯡ ꯈꯛꯇꯪ ꯂꯩꯌꯦ ꯑꯗꯨꯒ ꯃꯊꯪ ꯊꯥꯗ ꯑꯣꯏꯅ ꯍꯧꯔꯅꯤꯌꯦ ꯑꯩꯈꯣꯏ ꯑꯦꯛꯖꯥꯝ
ꯑꯣ ꯑꯩꯈꯣꯏꯅ ꯑꯃꯨꯛꯅꯦ ꯍꯟꯗꯛꯀꯤ ꯊꯥꯁꯦ ꯁꯤꯁꯦ ꯐꯨꯜ ꯑꯦꯛꯖꯥꯝ ꯑꯗꯨꯝ ꯂꯩꯔꯦꯕꯀꯣ ꯑꯗꯨꯗꯨꯒ ꯀꯩꯅꯣ ꯇꯧꯗꯣꯏꯕ ꯍꯌꯦꯡꯒꯤ ꯇꯥꯡ ꯇ꯭ꯋꯦꯟꯇꯤ ꯑꯩꯠ ꯇ꯭ꯋꯦꯟꯇꯤ ꯁꯚꯦꯟꯗ ꯂꯣꯏꯗꯣꯏꯅꯦꯕ ꯑꯗꯨꯗꯤ ꯁꯥꯡꯗ꯭ꯔꯥ
ꯎꯝ ꯁꯥꯡꯉꯦ ꯌꯥꯝꯅ ꯑꯣꯐ ꯃꯌꯥꯝ ꯂꯩꯕ ꯃꯥꯜꯂꯦ ꯑꯗꯨꯒꯤꯅꯦ
ꯎꯝ ꯃꯔꯛꯇ ꯑꯣꯐ ꯂꯩꯌꯦ ꯑꯗꯨꯅ ꯑꯣꯐ ꯂꯩꯌꯦꯅ ꯁꯨꯝ ꯂꯥꯏꯔꯤꯛ ꯊꯣꯛꯄꯒꯤꯅꯦ ꯍꯧꯖꯤꯛꯁꯨ ꯂꯥꯏꯔꯤꯛ ꯄꯥꯕꯁꯦ ꯍꯧꯗ꯭ꯔꯤ ꯍꯥꯏꯕ ꯑꯗꯨꯕꯨ ꯌꯥꯕ꯭ꯔꯣ ꯑꯩꯅ ꯇꯧꯔꯤꯁꯤꯕꯨ ꯆꯨꯝꯕꯕ꯭ꯔꯣ ꯑꯝꯇ ꯍꯥꯏꯕꯤꯔꯛꯑꯣ
ꯑꯗꯣ ꯅꯪ ꯉꯁꯥꯏꯁꯨ ꯄꯥꯕ ꯃꯥꯜꯂꯤꯗ ꯑꯗꯨꯝ ꯄꯥꯅꯤꯡꯉꯛꯀꯅꯤ ꯑꯦꯛꯖꯥꯝ ꯅꯨꯡꯗꯥꯡꯗꯒꯗꯤ ꯌꯥꯝ ꯄꯥꯅꯤꯡꯉꯛꯀꯅꯤ
ꯍꯣꯏ ꯑꯗꯨꯕꯨꯗꯤ ꯑꯦꯛꯖꯥꯝ ꯍꯩꯡꯣꯛꯅꯦ ꯍꯥꯏꯕ ꯉꯁꯤꯁꯦ ꯁꯤꯕꯨꯗꯤ ꯌꯥꯝ ꯄꯥꯅꯤꯡꯉꯦꯕ ꯑꯗꯨ ꯅꯠꯇꯕ ꯃꯈꯩꯁꯤꯗꯤ ꯇꯧꯗꯕ ꯑꯗꯨꯅ ꯑꯦꯛꯖꯥꯝꯁꯦ ꯅꯨꯡꯇꯤ ꯈꯨꯗꯤꯡꯒꯤ ꯖꯔ ꯖꯔ ꯊꯥ
ꯍꯣꯏ ꯑꯗꯨꯁꯨ ꯍꯦꯛꯇ ꯄꯣꯊꯥꯕ ꯑꯃ ꯈꯪꯉꯣꯏꯗꯣꯏꯅꯤꯗ ꯑꯗꯨꯁꯨ ꯑꯣꯞ ꯂꯩꯇꯕꯗꯨꯁꯨ
ꯍꯣꯢ ꯑꯗꯨ ꯈꯪꯗꯦ ꯑꯗꯨ ꯂꯥꯏꯔꯤꯛꯁꯦ ꯑꯩꯈꯣꯏꯅ ꯑꯗꯨꯝ ꯆꯥꯡ ꯅꯥꯏꯅ ꯄꯥꯕꯨꯗꯤ ꯌꯥꯝ ꯐꯗꯣꯏꯅꯦꯕ ꯑꯩꯈꯣꯏꯁꯨ ꯆꯥꯡ ꯅꯥꯏꯅ ꯄꯥꯗꯕ ꯑꯩꯈꯣꯏꯅꯦꯕ ꯋꯥꯔꯤꯔꯤꯁꯦ ꯑꯦꯛꯖꯥꯝꯗ
ꯍꯣꯏ ꯃꯥꯅꯤ ꯃꯥꯅꯤ
ꯇꯣ ꯅꯪ ꯑ ꯑꯦꯛꯖꯥꯝ ꯆꯠꯂꯒ ꯀꯩꯀꯩ ꯂꯩꯒꯦ ꯅꯪꯒꯤ ꯄ꯭ꯂꯥꯟꯒ ꯂꯩꯕ꯭ꯔꯣ
ꯑꯣ ꯑꯩꯈꯣꯏ ꯏꯃꯥꯟꯅꯕꯤ ꯗꯤ ꯄꯔ ꯒꯃꯦꯟꯒꯤ ꯃꯌꯥꯝꯗꯣ ꯍꯌꯦꯡ ꯕꯦꯅꯤꯐꯤꯠ ꯇꯧꯋꯦꯕ ꯑꯩꯈꯣꯏꯒꯤ ꯍꯧꯖꯤꯛ ꯑꯦꯝ ꯌꯨꯒꯤ ꯑꯗꯨꯗ ꯑꯦꯛꯖꯥꯝ ꯂꯣꯏꯔꯒ ꯁꯨꯝ ꯆꯠꯂꯨꯖꯤ ꯀꯥꯏꯅ ꯍꯥꯏꯅꯔꯛꯀꯗ꯭ꯔꯥ ꯈꯪꯗꯦ ꯑꯗꯣ ꯍꯥꯏꯅꯔꯛꯑꯗꯤ ꯆꯠ ꯀꯅꯤꯌꯦ ꯅꯣꯏꯒꯤ ꯀ ꯀꯩꯀꯩ ꯂꯩꯒꯦ ꯄ꯭ꯂꯥꯟ
ꯑꯩꯈꯣꯏꯁꯨ ꯑꯗꯨꯃꯥꯏꯅ ꯍꯥꯏꯅꯔꯛꯀꯗꯕꯗꯤ ꯃꯥꯜꯂꯦ ꯑꯗꯣ ꯌꯦꯡꯉꯅꯤ ꯑ ꯆꯠꯇꯧꯕ ꯑꯣꯏꯔꯗꯤ ꯍꯥꯏꯔꯛꯀꯦ
ꯍꯣꯏ ꯊꯦꯡꯅꯖꯦ ꯑꯗꯣ ꯑ ꯆꯠꯂꯗꯤ ꯑꯩꯁꯨ ꯍꯥꯏꯔꯛꯀꯦ ꯅꯪꯉꯣꯟꯗ ꯄꯥꯎ ꯄꯤꯔꯛꯀꯦ
ꯎꯝ ꯑꯗꯣ ꯑꯩꯗꯤ ꯌꯥꯝ ꯀꯟꯅꯗꯤ ꯆꯠꯅꯤꯡꯗꯦꯕꯀꯣ ꯍꯥꯏꯗꯤ ꯍꯜꯂꯛꯑꯒ ꯁꯨꯝ ꯄꯣꯊꯥꯅꯤꯡꯗꯧꯕꯗꯤ ꯃꯥꯜꯂꯦ ꯑꯗꯨ ꯈꯪꯗꯦ ꯌꯦꯡꯉꯁꯦ ꯍꯌꯦꯡ ꯀꯃꯥꯏ ꯇꯧꯔꯛꯄꯅꯣꯗꯣ ꯑꯗꯨꯗꯨꯒ ꯑꯗꯣ ꯑꯦꯛꯖꯥꯝꯁꯦ ꯄꯨꯡ ꯀꯌꯥꯗ ꯂꯣꯏꯅꯤꯗꯤ ꯅꯪ ꯈꯪꯕ꯭ꯔꯣ
ꯈꯪꯗꯤꯌꯦ ꯑꯩꯖꯨ ꯑꯩ ꯀꯔꯤꯝꯇ ꯈꯪꯗꯦ ꯑꯩ ꯑꯦꯛꯖꯥꯝ ꯆꯠꯇꯣꯏꯖꯦ ꯄꯨꯡ ꯇꯔꯥ ꯅꯪꯅꯕ ꯂꯥꯛꯑꯣ ꯍꯥꯏ ꯑꯗꯨꯒ ꯑꯩ ꯑꯦꯛꯖꯥꯝ ꯄꯨꯡ ꯀꯌꯥ ꯂꯣꯏꯗꯣꯏꯅꯣꯁꯨ ꯈꯪꯗꯦ ꯀꯩꯝ ꯈꯪꯗꯦ
ꯑꯩꯁꯨ ꯑꯦꯃꯤꯠ ꯀꯥꯔꯠꯁꯦ ꯑꯝꯇ ꯆꯦꯛ ꯇꯧꯒꯦꯅ ꯇꯧꯕꯅꯦ ꯑꯦꯃꯤꯠ ꯀꯥꯔꯠꯇꯣ ꯊꯥꯗꯤ ꯊꯥꯔꯛꯈ꯭ꯔꯕꯅꯦ ꯑꯗꯨꯒ ꯑꯩꯅ ꯆꯪꯉꯒ ꯆꯨꯝꯃꯕ ꯂꯥꯜꯂꯕ꯭ꯔꯥ ꯍꯥꯏꯕꯁꯦ ꯑꯩꯁꯦ ꯌꯦꯡꯗ꯭ꯔꯤꯕ ꯍꯧꯖꯤꯛ ꯐꯥꯎꯕ ꯑꯗꯨ ꯑꯝꯇ ꯅꯤꯡꯁꯤꯡꯉꯤꯀꯥꯟꯗ ꯑꯝꯇ ꯌꯦꯡꯊꯣꯛꯀꯦ ꯑꯗꯨꯗꯨꯒ ꯒ꯭ꯌꯥꯟ ꯇꯥꯅ ꯇꯧꯅꯕ ꯑꯗꯨ ꯅꯪ ꯕꯣꯜ ꯌꯦꯡꯒꯗ꯭ꯔꯣ
ꯑꯩꯖꯨ ꯅꯪꯅ ꯅ ꯍꯥꯏꯔꯅꯤꯡ ꯖꯪꯉꯦ ꯑꯩꯖꯨ ꯑꯦꯠꯃꯤꯠ ꯀꯥꯔꯠ ꯆꯤꯡꯊꯣꯛꯀꯗꯕꯅꯦ ꯑꯩ ꯂꯥꯛꯇ꯭ꯔꯤꯕꯅꯦ ꯑꯦꯃꯤꯠ ꯀꯥꯔꯠ ꯑꯗꯨ ꯑꯝꯇ ꯌꯦꯡꯒꯦ ꯗꯨ ꯕꯣꯜꯗꯨ ꯌ ꯌꯦꯡꯒꯦꯅ ꯉꯥꯏꯔꯤꯅꯦ ꯑꯩ ꯌꯦꯡꯗꯣꯏꯅꯦ ꯅꯪꯗꯤ
ꯑꯩꯗꯤ ꯕꯣꯜꯁꯦ ꯌꯦꯡꯉꯔꯣꯏ ꯑꯩ ꯌꯦꯡꯒꯦꯅꯗꯤ ꯈꯜꯂꯝꯕꯅꯦ ꯉꯁꯥꯏꯗꯣ ꯑꯗꯣ ꯑꯩ ꯍꯧꯖꯤꯛ ꯎꯝ ꯕꯣꯜꯗꯣ ꯌꯦꯡꯉꯒ ꯂꯩꯔꯗꯤ ꯑꯩ ꯍꯌꯦꯡ ꯌꯥꯍꯧ ꯊꯦꯡꯉꯅꯤ ꯑꯩ ꯑꯩꯗꯤ ꯍꯦꯛꯇ ꯍꯧꯒꯠꯄꯗꯣ ꯉꯝꯗꯦꯕ ꯑꯗꯨꯗꯨꯅ ꯇꯨꯝꯃꯒꯦ ꯑꯣꯏꯅ ꯅꯪ ꯌꯦꯡꯖꯔꯣ ꯑꯗꯨꯒ ꯀꯥꯕꯗꯤ ꯑꯩꯒꯤ ꯇꯤꯞꯅ ꯀꯥꯥꯁꯤꯀꯣ
ꯀꯔꯤꯅꯣ ꯑꯩꯗꯤ ꯉꯁꯤꯗꯤ ꯁꯨꯏꯒꯤ ꯃꯤꯅꯦ
ꯑꯩꯗꯤ ꯗꯥ ꯌꯥꯃꯦꯜꯅꯦ
ꯌꯥꯗꯦ ꯑꯩꯗꯤ ꯉꯥꯁꯤꯗꯤ ꯁꯨꯏ
ꯑꯗꯨ ꯅꯪꯅ ꯉꯔꯥꯡꯁꯨ ꯅꯪꯒꯤ ꯀꯥꯔꯕꯅꯤꯅ ꯍꯟꯗꯛꯀꯤ ꯑꯩꯒꯤ ꯗꯥꯗꯣ ꯑꯣꯏꯅ ꯀꯥꯍꯜꯂꯣꯅꯦ
ꯑꯗꯣ ꯑꯩꯗꯤ ꯑꯃ ꯍꯦꯛ ꯉꯁꯤꯒꯤꯗꯨꯗꯤ ꯑꯃ ꯍꯦꯛꯇꯅ ꯀꯥꯔꯁꯨ ꯌꯥꯕꯨꯗꯤ ꯌꯥꯏ ꯑꯗꯣ ꯉꯁꯤꯒꯤ ꯑꯩꯅ ꯈꯤꯇꯪ ꯂꯨꯝꯇꯛ ꯆꯠꯄ ꯍꯥꯏꯔꯒꯗꯤ ꯁꯨꯏꯅꯦꯕ ꯑꯗꯣ ꯅꯨꯡꯉꯥꯏꯅꯔꯣꯏ ꯉꯁꯤꯗꯤ ꯌꯥꯝꯅ ꯉꯔꯥꯡꯁꯨ ꯌꯥꯝꯅ ꯀꯞꯅꯩꯗꯅ ꯑꯗꯣ ꯉꯁꯤꯖꯨ ꯌꯥꯝ ꯅꯨꯡꯉꯥꯏꯅꯔꯣꯏꯗꯕ ꯃꯥꯜꯂꯦꯀꯣ
ꯍꯣꯏ ꯃꯤꯈꯩꯁꯦ ꯅꯨꯡꯉꯥꯏꯗꯤ ꯅꯨꯡꯉꯥꯏꯅꯔꯔꯣꯏ ꯑꯗꯨ ꯐꯔꯦꯁꯦ ꯀꯥꯕ ꯀꯥꯅꯤꯡꯕꯝꯅ ꯃꯥꯏꯟ ꯀꯥꯖꯒ꯭ꯔꯖꯅꯣ ꯑꯗꯣ ꯃꯣꯏ ꯃꯦꯠꯁꯇꯣ ꯐꯖꯅ ꯒ꯭ꯌꯥꯟ ꯇꯥ ꯍꯥꯟꯅ ꯏꯪꯅ ꯆꯤꯛꯅ ꯑꯁꯣꯛ ꯑꯄꯟ ꯌꯥꯎꯗꯅ ꯁꯥꯟꯅꯕ ꯑꯣꯏꯍꯜꯂꯁꯦ
ꯍꯣ ꯍꯣ ꯍꯣꯏ ꯑꯗꯨꯃꯥꯏꯅ ꯁꯥꯟꯅꯖꯔꯁꯅꯨ ꯃꯣꯏꯁꯨ ꯅꯨꯡꯉꯥꯏ ꯅꯨꯡꯉꯥꯏꯅ
ꯎꯝ ꯑꯗꯨ ꯅꯪꯕꯨ ꯑꯗꯨꯝ ꯂꯣꯏꯗ꯭ꯔꯤ ꯐꯥꯎꯕ ꯌꯦꯡꯕ ꯉꯝꯒꯗ꯭ꯔꯣ
ꯑꯥ ꯑ ꯂꯣꯏꯕꯧ ꯌꯦꯡꯒꯗ꯭ꯔꯥ ꯈꯪꯗꯤꯌꯦ ꯑꯩꯗꯣ ꯇꯨꯝꯅꯤꯡꯉꯛꯑꯗꯤ ꯇꯨꯝꯗꯣꯏꯅꯤꯗ ꯑꯩꯖꯨ ꯐꯖꯅ ꯌꯦꯡꯉꯣ ꯑꯦ ꯑꯦꯛꯖꯥꯝꯅꯤꯅ
ꯑꯣꯏ ꯅꯪ ꯌꯥꯝꯗꯤ ꯀꯨꯏꯅ ꯀꯩꯅꯣ ꯇꯧꯔꯨꯅꯨ ꯇꯨꯝꯅꯤꯡꯉꯗꯤ ꯇꯨꯝꯊꯣꯛꯑꯣ ꯅꯠꯇ꯭ꯔꯗꯤ ꯅꯪ ꯍꯌꯦꯡ ꯑꯃꯨꯛ ꯌꯥꯎ ꯊꯦꯡꯉꯅꯤ ꯑꯗꯨ ꯌꯥꯝ ꯀꯨꯏꯅ ꯇꯨꯝꯗꯕꯤꯗ ꯑꯃꯨꯛ ꯉꯟꯅ ꯍꯧꯒꯠꯂꯁꯨ ꯑꯗꯨꯨꯅ ꯋꯥꯅꯤꯕ
ꯍꯣꯏ ꯑꯗꯨꯅꯦ ꯑ ꯍꯌꯦꯡꯁꯨ ꯕꯣꯜꯁꯦ ꯅꯨꯡꯉꯥꯏꯕ ꯗꯤ ꯂꯩꯌꯦ ꯑꯌꯨꯛꯇ ꯑꯗꯣ ꯑꯦꯛꯖꯥꯝ ꯃꯇꯝ ꯑꯣꯏꯗꯣꯔꯔꯕ ꯑꯗꯨꯝ ꯑꯗꯨꯅ ꯌꯦꯡꯕ ꯐꯪꯉꯔꯣꯏ ꯍꯌꯦꯡꯗꯤ
ꯍꯌꯦꯡꯗꯤ ꯑꯩꯈꯣꯏ ꯗꯥꯁꯇꯤꯒꯤꯅꯦ
ꯃꯥꯅꯦ ꯑꯩꯅ ꯗꯥꯁꯁꯤꯒꯤ ꯖꯔꯁꯤ ꯂꯤꯠꯂꯒ